ꯌꯦ
ꯍꯝ ꯂꯣꯏꯁ ꯂꯕꯒꯥꯏꯁ
ꯑꯣꯏꯁꯤꯜꯂꯦ ꯀꯩꯅꯣꯝꯒꯤ ꯑꯩꯈꯣꯏ ꯑꯕꯦꯝ ꯑꯃꯒꯤ ꯁꯥꯔꯕꯤꯤꯐꯤꯀꯦꯠ ꯁꯦꯝꯕꯒꯤ ꯀꯩꯅꯣꯝꯇ ꯆꯠꯂꯨ ꯃ ꯏꯁ꯭ꯀꯨꯜꯗ ꯆ ꯎꯝ ꯀꯩꯅꯣꯅꯤ ꯕꯣꯔꯠꯀꯤ ꯊꯕꯛ ꯂꯣꯏꯁꯤꯜꯂꯦ ꯀꯥꯎꯟꯁꯤꯜꯒꯤꯅꯦ ꯇꯃꯛꯣꯏ ꯁꯀꯨꯜ ꯑꯣꯏꯅ ꯆꯁꯅ ꯍꯧꯖꯤꯛ
ꯑ ꯑꯗꯨꯁꯨ ꯖꯥꯟ ꯖꯥꯟ ꯑꯣꯏꯅꯕꯅꯤꯁꯨ ꯇꯥꯎꯋ
ꯑꯟꯑꯧꯗꯤꯕꯜ ꯎꯝ ꯆꯦꯟꯕꯅ ꯑꯩꯅ ꯆꯦꯜꯂ ꯅꯥꯐꯨꯗ ꯄꯤꯌꯣ ꯀꯩꯒꯤꯅꯣ ꯑꯟꯑꯧꯗꯤꯕꯜ ꯈꯣꯡ ꯆꯠꯂꯣꯏꯗꯕ꯭ꯔꯥ ꯍꯥꯏꯁꯦ ꯔꯣꯣꯔꯣ ꯑꯩꯒꯤ ꯈꯣꯡꯒꯥꯎꯖꯤꯁꯤꯗ ꯂꯨꯄꯥ ꯅꯤꯐꯨ ꯌꯥꯎꯉꯅꯤ ꯂꯧꯊꯣꯔꯛꯑꯣ ꯐꯤꯌꯥꯅꯤ ꯌꯥꯜꯂꯝꯒꯅꯤ ꯆꯤꯡꯁꯦ ꯌꯥꯝ ꯐꯖꯩ ꯉꯁꯤꯗꯤ ꯆꯤꯡꯒꯗꯤ ꯆꯪ ꯐꯪꯖꯗ꯭ꯔꯕꯅꯦ ꯑꯩ ꯍꯣꯏ
ꯉꯁꯤꯗꯤ ꯚ꯭ꯌꯨꯁꯦ ꯍꯥꯏ ꯋꯥꯏꯦ ꯅꯣꯡꯁꯨ ꯃꯪꯂꯤ ꯃꯂꯤ ꯅꯨꯡꯁꯥꯁꯨ ꯌꯥꯛꯄꯤꯕ ꯐꯖꯕꯤꯗꯣ ꯆꯨꯊꯣꯛꯀ ꯃꯆꯨꯗꯣ ꯑꯗꯨꯅꯤ ꯊꯣꯛꯂꯛꯏꯁꯦ ꯅꯁꯥꯗꯤ ꯐ ꯆꯗꯣꯏꯅꯦ ꯁꯨꯝ ꯂꯩꯗꯅ ꯍꯆꯤꯀ ꯂꯥꯡꯕ ꯃꯐꯝ
ꯀꯣꯏ ꯆꯠ ꯉꯝꯗꯕꯗ ꯉꯥꯏ
ꯎ ꯐꯖꯕ ꯃꯐꯝꯈꯩꯗꯤ ꯂꯣꯏꯅ ꯊꯤꯡꯖꯤꯟꯕꯤꯈ꯭ꯔꯦ ꯀꯗꯥꯏ ꯆꯠꯅꯤꯡꯗꯧꯅ
ꯏꯦꯝ ꯑꯃ ꯌꯥꯔꯦ ꯆꯪ ꯉꯝꯗꯦꯗ ꯍꯥꯏꯅꯤꯡꯗ
ꯑꯦ ꯍꯧꯖꯤꯛ ꯏꯔꯥꯡ ꯀꯩꯀꯥ ꯇꯧꯗ꯭ꯔꯗꯤ ꯑꯗꯨꯝ ꯂꯣꯏꯅ ꯆꯠꯄ ꯌꯥꯕ ꯆꯤꯡ ꯃꯥꯟ ꯂꯣꯏꯅ ꯂꯩꯅꯦ ꯑꯗꯨ ꯆꯠꯄ ꯌꯥꯏ
ꯍ ꯅꯪ ꯍꯥꯏꯦ ꯑ ꯄ ꯍꯥ ꯊ ꯉꯟ
ꯅꯅꯥꯈꯣꯡ ꯆꯠꯂꯤꯔꯣ
ꯀꯈꯣꯡ ꯆ ꯉꯝꯃꯣꯏ ꯏꯔꯤ ꯁꯣꯠ ꯆꯠꯁꯦ
ꯆꯜꯗ ꯑꯉꯥꯡ ꯋꯥꯔꯅ
ꯎꯝ ꯑꯉꯥꯡ ꯋꯥꯍꯜꯂꯣꯏ ꯁꯥ ꯁꯟꯤꯕ ꯑꯃꯅꯦ ꯂꯥꯛꯏꯕꯦꯝ ꯑꯃ ꯃꯤꯁꯨ ꯆ ꯊ
ꯎ ꯅꯪꯗ ꯂꯧꯔꯝꯕ ꯆꯠꯇꯨ ꯍꯟꯗꯣꯏꯔꯕ
ꯎꯝ ꯀꯩꯅꯣ ꯇꯧꯗꯣꯏꯕ ꯎ ꯃꯥꯏ ꯁꯤꯟꯖꯤꯕ ꯆꯠꯂꯦꯗꯅ ꯃꯥꯒꯤ ꯄꯦꯊꯛ ꯀꯩꯀꯥ ꯁꯤꯍꯜꯂꯒ ꯑꯩꯅ ꯄꯨꯣꯔꯛꯑꯦꯗꯅ ꯑꯗꯨꯗꯨꯒ ꯉꯔꯥꯡ ꯑꯩꯈꯣꯏꯅ ꯕꯣꯠꯇꯣ ꯊꯥꯖꯤꯜꯂꯝꯕꯗꯣ ꯑꯗꯨ ꯂꯧꯕꯩ ꯂꯥꯛꯄ ꯂꯥꯛꯄ ꯌꯥꯔꯦ ꯍꯥꯏꯕꯒ ꯆꯠꯂ ꯂꯧꯔꯅꯤꯗꯅ ꯕꯣꯔꯠꯀꯤ ꯑꯗꯨꯒ ꯕꯣꯠ ꯀꯦ ꯑꯗꯨꯒꯥꯎꯅ ꯇꯧꯔꯒ ꯀꯥꯎꯁꯤꯜꯂꯥꯎ ꯊꯥꯖꯤꯟꯗꯦꯕ ꯑꯗꯨꯗ ꯃꯥꯏ ꯆꯦ ꯆꯥꯡꯅꯤ ꯀꯥꯡꯊꯨꯝ ꯐꯖꯕꯗ ꯆꯪꯗꯕ ꯑꯩꯅ ꯆꯠꯄꯗ ꯄꯨꯗꯕ
ꯍꯣꯏꯅꯦ ꯊꯕꯛꯀ ꯂꯣꯏ ꯑꯗꯨꯗ ꯄꯨꯂꯞ ꯂꯣꯏꯁꯤꯜꯂ ꯆꯠꯀꯦ ꯑꯃ ꯩꯅꯦ
ꯑꯥ ꯑꯗꯨ ꯅꯠꯇ ꯇꯥꯔꯒꯗꯤ ꯁꯤ ꯋꯤꯡꯒꯔꯗ ꯆꯦꯁꯤ ꯃꯇꯪ ꯍꯥꯞꯄꯗ ꯂꯨꯄꯥ ꯆꯥꯝꯃꯗ ꯂꯧꯋꯦ
ꯐꯔꯛꯅꯤꯅꯦ ꯇꯧꯔꯤꯁꯦ
ꯑꯁ ꯒꯥꯔꯤ ꯗ꯭ꯔꯥꯏꯕꯔ ꯑꯁ ꯍꯥꯏꯗꯤ ꯆꯦꯗꯕꯗꯪ ꯄꯔꯛꯄꯗ ꯂꯨꯄꯥ ꯌꯥꯡꯈꯩꯈꯛ ꯂꯧ ꯍꯥꯅꯤꯗ ꯁꯤꯠ ꯀꯟꯕꯁꯨ ꯃꯉꯥꯏ ꯆꯥꯝꯃ ꯇꯨ ꯍꯦꯛꯇ ꯍꯥꯏꯗꯣꯏꯅꯦ
ꯑꯁ ꯏꯃꯥ ꯍꯦꯝꯃ ꯑꯩꯈꯣꯏꯁꯤꯗꯤ ꯀꯩꯁꯨ ꯂꯧꯅꯗꯦ
ꯂꯧꯋꯦ ꯑꯩꯈꯣꯏ ꯃꯅꯥꯅꯤꯅꯦꯕ ꯑꯔꯣꯏꯕꯤꯅꯤ ꯂ ꯑꯣꯏꯔꯁꯤꯦ ꯍꯤꯡꯕꯁꯦ ꯄꯩꯁꯥ ꯌꯥꯎꯗ꯭ꯔꯦ ꯀꯩꯌꯥꯝ ꯀꯥꯟꯅꯗ꯭ꯔꯦ ꯍꯥꯏꯅꯦ
ꯑꯗꯨꯗꯤ ꯏꯁꯥ ꯏꯁꯥ ꯌꯥꯎꯗꯕ ꯆꯦ ꯆꯦ ꯈꯛꯇꯪ ꯄꯨꯕꯤꯔꯛꯑꯣꯅ ꯒꯥꯔꯤ ꯑꯣꯏꯅ ꯊꯧꯕꯗꯨꯅ ꯐꯪꯗꯦ
ꯍ ꯂꯤꯁꯨ ꯆꯥꯎꯗꯕ
ꯑꯗꯨꯅꯦ ꯑꯞꯗꯥ ꯊꯧꯖꯒꯦ ꯏꯁꯥꯒꯤ ꯗꯣꯀꯨꯃꯦꯟ ꯃꯤꯉꯣꯟꯗ ꯁꯤꯅꯗꯧ ꯂꯩꯔꯒꯗꯤ ꯍꯥꯞꯄꯤꯔꯛꯑꯣꯅ
ꯄ ꯆꯩꯦ ꯊꯗꯣꯛ ꯊꯟꯖꯤ ꯑ ꯑꯗꯨꯕꯥꯏ ꯑ ꯍ ꯃꯐꯝ ꯃꯐꯝꯗ ꯑꯣꯏꯅ ꯗꯤꯂꯤꯚꯔꯤ ꯊꯕꯛ ꯈꯔ ꯇꯧꯊꯣꯛꯄ
ꯑꯥꯦ ꯑꯗꯨꯗꯤ ꯃꯣꯏꯗꯤꯦ ꯗꯕꯜ ꯅꯟ꯭ꯔ ꯄꯩꯁꯥꯗ ꯂꯧꯔꯤꯁꯤ ꯌꯦꯉꯣ ꯅꯨ ꯃꯤꯁꯨ ꯌꯥꯉꯥꯎꯗ꯭ꯔ ꯄꯦꯄꯔꯗꯨꯝ
ꯂꯧꯋꯦ ꯍꯥꯏꯕ ꯑꯩꯩꯅ ꯍꯥꯏꯗꯤ ꯁꯤꯠꯇꯣ ꯀꯟꯗꯕ ꯑꯣꯏ ꯇꯥꯔꯒꯅꯤ ꯄꯩꯁꯥꯗꯨ ꯃꯌꯥꯝ ꯂꯧꯕꯤꯗꯅ ꯍꯥꯏꯕ ꯑꯗꯨ ꯂꯧꯦ
ꯑꯦꯉ ꯄꯦꯄꯔꯗꯨꯝ ꯅꯪ ꯆꯥꯎꯥꯔꯕ ꯃꯒꯨꯟꯁꯦ ꯈꯜꯂꯣ
ꯕ ꯐꯛ ꯊꯒ ꯐ ꯆ ꯑꯃ ꯂꯧ
ꯏꯁ ꯑꯗꯨꯗꯗꯤ ꯉꯍꯥꯟꯋꯥꯏꯗꯤ ꯀꯧꯅꯥ ꯐꯛ ꯀꯥꯏꯅ ꯂꯩꯔꯝꯕꯗꯣ ꯍꯧꯖꯤꯛꯇꯤ ꯀꯧꯅꯥ ꯐꯥ ꯑꯃ ꯊꯥꯅꯗ꯭ꯔꯦꯀꯣ
ꯁꯥꯟꯅꯗ꯭ꯔꯦ ꯀꯧꯅꯥ ꯐꯛꯇ ꯅꯥꯁꯨ ꯅꯥꯏꯌꯦ ꯑꯗꯨꯗꯨꯅ ꯂꯨꯍꯣꯡꯕ ꯂꯣꯡꯕꯒꯤ ꯁꯤꯖꯤꯟꯅꯕ ꯋꯥꯅꯦ ꯁꯣꯔꯥꯠ ꯅꯨꯡꯔꯥꯠ
ꯑꯗꯣ ꯀꯨꯏꯅ ꯐꯖꯕ ꯈꯥꯡꯕ ꯈꯣꯠꯄ ꯐꯖꯕꯗꯤ ꯑꯗꯨꯝ ꯀꯧꯅꯥꯅꯗꯤ ꯃꯁꯥ ꯅꯥꯂꯦꯗꯅ ꯑꯗꯣ ꯍꯧꯖꯤꯛꯇꯤ ꯍꯥꯏ ꯋꯥꯅꯦ ꯀꯧꯅꯥ ꯀꯧꯅꯥ ꯊꯥꯕ ꯃꯤꯉꯩꯁꯤꯅ ꯍꯧꯖꯤꯛꯇꯤ ꯀꯧꯅꯥꯁꯦ ꯍꯟꯊꯔꯛꯑꯦꯈꯨꯝ ꯊꯥꯕꯁꯦ
ꯑꯗꯨꯝ ꯃꯥꯒꯤ ꯄ꯭ꯔꯥꯏꯃꯦꯔꯥꯗ ꯑꯗꯨꯝ ꯂꯩ ꯇꯔ ꯌꯥꯗꯣꯏꯅꯣ ꯍꯟꯊ
ꯑꯗꯨꯅ ꯍꯧꯖꯤꯛꯅꯪ ꯄ꯭ꯂꯥꯁꯇꯤꯛꯅ ꯃꯣꯔꯦ ꯐꯛꯅ ꯁꯤꯟꯈ꯭ꯔꯦ
ꯑꯝ
ꯅꯪꯃ ꯅꯨꯡꯉꯥꯏꯇꯦꯗ ꯑꯩꯈꯣꯏ ꯃꯇꯝꯗꯗꯤ ꯄꯩꯁꯥ ꯈꯩ ꯌꯥꯝ ꯂꯥꯎꯅꯗꯣꯏꯅ ꯇꯧꯔꯤ
ꯑꯩꯈꯣꯏ ꯃꯇꯝꯗꯗꯤ ꯌꯦꯛꯅꯤꯡꯉꯅ ꯂꯥꯛꯗꯣꯏꯁꯦ ꯍꯧꯖꯤꯛ ꯐꯥꯎꯗ ꯁꯨꯃꯥꯏꯅ ꯇꯧꯔꯦ
ꯌ ꯌꯛꯁꯤꯗꯕꯨꯣꯒ ꯀꯥꯀꯠ ꯉꯝꯗ꯭ꯔꯦ
ꯑꯍ-ꯑꯩꯈꯣꯏ ꯃꯇꯝꯗꯨꯗ ꯀꯃꯥꯏꯅ ꯇꯧꯅꯤ
ꯍꯧꯖꯤꯛꯇꯤ ꯂꯥꯏꯞ ꯏꯁꯇꯥꯏꯜꯁꯤꯁꯨ ꯏꯁꯇꯥꯏꯜ ꯑꯝꯗ ꯍꯤꯡꯅꯔꯦ ꯃꯤꯅ ꯃꯤꯅ ꯏꯁꯇꯥꯏꯜꯗ ꯆꯠꯄ ꯑꯩꯈꯣꯏꯅ ꯂꯥꯏꯁꯨꯕꯨ ꯌꯥꯎꯁꯜꯂꯛꯇꯔꯥ
ꯍ ꯂꯥꯔꯀꯤ ꯃꯒꯜꯒꯎꯗ꯭ꯔꯦꯕ
ꯑꯗꯨꯅꯦ ꯏꯁꯇꯥꯏꯜꯗꯨꯐꯥꯎꯗ ꯀꯗꯥꯏꯅꯣ ꯂꯩꯔꯦ
ꯏꯁꯇꯥꯔꯒ ꯈꯣꯡꯕꯥꯟꯗ ꯌꯨꯡꯈꯦ
ꯑꯣꯟꯔꯦꯗ ꯑꯗꯨꯗ ꯂꯁꯇ ꯏꯁ ꯏꯕꯦꯝꯃ ꯑꯗꯨ ꯍꯥꯏꯔꯒꯥꯟꯗ ꯃꯅꯤꯄꯨꯔꯗ ꯂꯩꯕ ꯑꯉꯥꯡ ꯑꯉꯥꯡꯅꯦ ꯍꯦꯛ ꯍꯦꯛ ꯇꯦꯜ ꯂꯣꯏꯔꯛꯄ ꯅꯨꯄꯥ ꯅꯨꯄꯤꯉꯩꯁꯦ ꯐꯣꯟꯁꯦ ꯑꯩꯈꯣꯏ ꯃꯇꯝꯗꯗꯤ ꯑꯦ ꯑꯗꯨꯝ ꯀꯦꯃꯦꯔꯥꯕꯨ ꯈꯔ ꯁꯦꯡꯉꯗꯤ ꯌꯥꯔꯦꯅ ꯂꯩ ꯅꯠꯇ꯭ꯔꯥ ꯑꯦꯛ ꯇꯨꯌꯦꯕ ꯍꯦꯛ ꯂꯣꯏꯔꯛꯄꯒ ꯇꯦꯟ ꯍꯦꯛ ꯂꯣꯏꯔꯛꯄꯒ ꯍꯨꯖꯤꯛ ꯀꯔꯤ ꯍꯥꯏ ꯈꯪꯕ꯭ꯔꯥ ꯑꯥꯏꯐꯣꯟ
ꯎꯝ ꯍꯟꯗꯛꯇꯁꯨꯅꯦ ꯑꯩꯈꯣꯏ ꯏꯅꯥꯎꯅꯨꯄꯤ ꯑꯃ ꯕꯦꯡꯒ꯭ꯂꯣꯔꯗ ꯇꯝꯖꯒꯦ ꯍꯥꯏꯕꯅꯦ ꯃꯃꯥꯗꯤ ꯃꯃꯥ ꯃꯄꯥꯅ ꯃꯅꯤꯄꯨꯔ ꯂꯣꯏꯅ ꯄꯨꯟꯅ ꯂꯩꯃꯤꯟꯅꯅꯕ ꯃꯣꯏ ꯃꯃꯥ ꯃꯄꯥꯗꯨ ꯍꯥꯏꯗꯤ ꯃꯆꯤꯟ ꯃꯅꯥꯎ ꯃꯣꯏ ꯐꯦꯃꯤꯂꯤꯗ ꯄꯨꯂꯞ ꯂꯩꯃꯤꯟꯅꯗꯦꯕ ꯍꯟꯗꯛꯇꯤ ꯄꯨꯟꯅꯕ ꯍꯥꯏꯅ ꯃꯄꯥꯅ ꯀꯟꯅ ꯊꯦꯝꯃꯗꯤ ꯑꯝꯇ ꯇꯝꯍꯜꯂꯦ ꯀꯃꯔꯁꯇ
ꯑꯍꯝ
ꯑꯗꯩꯗꯤ ꯑ ꯃꯅꯤꯄꯨꯔ ꯇꯝꯍꯜꯂꯅ ꯑꯥꯏ ꯐꯣꯟ ꯂꯩꯒꯗꯕꯅꯤꯅ ꯎꯝ
ꯑꯗꯣ ꯌꯦꯡꯉꯣ ꯑꯩꯁꯦ ꯏꯕꯦꯝꯃ ꯑꯗꯩꯗꯤ ꯑꯥꯏꯐꯣꯟ ꯄꯥꯏꯔꯒꯗꯤ ꯑꯩꯈꯣꯏꯁꯦ ꯀꯩ ꯍꯥꯏ ꯍꯥꯏꯅꯤ ꯈꯔ ꯑꯗꯨꯝ ꯅꯨꯄꯤꯁꯦꯀꯠ ꯑ ꯑꯗꯨꯝ ꯂꯩꯅꯩꯕ ꯑꯥꯏꯐꯣꯟ ꯄꯥꯏꯔꯗꯤ
ꯎꯝ
ꯑꯩꯈꯣꯏꯁ ꯑꯥꯏꯐꯣꯟ ꯄꯥꯏꯔꯝꯅꯤ ꯍꯥꯏꯕꯒꯤ ꯇꯥꯏꯞꯇ ꯑꯗꯨꯃꯥꯏꯅ ꯂꯩꯅꯅꯤꯅ ꯃꯤꯉꯩꯁꯤꯁꯨ ꯑ ꯈꯪꯗꯦ ꯑꯥꯏꯐꯣꯟ ꯃꯔꯛꯇꯒꯤ ꯑꯦꯟꯗ꯭ꯔꯣꯏꯗ ꯈꯣꯡꯉꯛꯄꯁꯦ ꯀꯩ ꯈꯥꯎꯕꯤꯒꯦ
ꯇꯨꯡ ꯇꯥꯡ ꯇꯨꯡꯗꯥꯡ ꯏꯚꯦꯝꯃ ꯍꯧꯖꯤꯛꯀꯥꯟꯅꯤ ꯏꯀꯥꯏꯃꯟꯗꯅꯅꯦ ꯑꯩꯅꯦ ꯏꯔꯤꯡꯇꯣꯟꯗꯅꯦ ꯏꯁꯩ ꯍꯥꯞꯇ꯭ꯔꯦ ꯍꯥꯏꯕ ꯇꯨꯡꯇꯥꯛ ꯇꯨꯡꯇꯥꯛꯦ ꯍꯂꯦ ꯍꯥꯥꯎ ꯏꯁ ꯍꯥꯞꯄꯁꯦ ꯀꯥꯏꯅ ꯍꯥ
ꯍꯧꯖꯤꯛꯇ ꯀꯩꯅꯣ ꯇꯧꯅꯗ꯭ꯔꯃꯤꯅ ꯑ ꯌꯦꯡꯉꯣ ꯈꯦꯅꯔꯛꯄꯩ ꯆꯥꯡꯁꯦ ꯑꯩꯈꯣꯏ ꯃꯇꯝꯗꯗꯤ ꯐꯣꯟꯁꯤꯕꯨ ꯄꯥꯏꯔꯕꯨ ꯌꯥꯏ ꯃꯌꯦꯛꯄꯨ ꯁꯦꯡꯉꯗꯤ ꯌꯥꯔꯦꯅ ꯑꯦꯟꯗ꯭ꯔꯣꯏꯗꯇ ꯑꯐ ꯐꯕ ꯃꯌꯥꯝ ꯈꯜꯂꯒ ꯄꯥꯏꯅꯕꯅꯦ ꯍꯧꯖꯤꯛꯇꯤ ꯁꯤ ꯑ-ꯁꯦꯀꯦꯟ ꯑꯣꯏꯔ ꯀꯩ ꯑꯣꯏꯔ ꯑꯥꯏꯐꯣꯟ ꯑꯉꯥꯡꯈꯩꯁꯤ ꯂꯣꯏ ꯑꯥꯏ ꯐꯣꯟ ꯑꯥꯏ ꯐꯣꯟꯅ
ꯎꯝ
ꯑꯁ
ꯑꯥꯏ ꯐꯣꯟꯉ ꯑꯥꯏꯐꯣꯟꯒ ꯗ꯭ꯔꯦꯁ ꯑꯅꯩꯕ ꯃꯌꯥꯝ ꯃꯔꯛꯇ ꯂꯥꯏꯔꯕꯤ ꯑꯩꯈꯣꯏ ꯍꯤꯡꯕ ꯌꯥꯝ ꯂꯨꯔꯦ
ꯑꯗꯨꯗꯩꯗꯤ ꯍꯧꯖꯤꯛ ꯗ꯭ꯔꯦꯁꯇ ꯐꯨꯔꯤꯠ ꯑꯝꯗ ꯄꯤꯔꯤꯕ ꯄꯩꯁꯥ ꯃꯃꯟꯁꯦ ꯌꯦꯉꯣꯅ ꯑꯗꯩꯗꯤ ꯑꯃꯨꯛ ꯌꯦꯡꯉꯣꯅꯦ ꯑꯩꯈꯣꯏ ꯃꯇꯝꯗꯗꯤ ꯑꯩꯈꯣꯏ ꯃꯇꯝꯕꯨ ꯑꯗꯨꯝ ꯍꯥꯏꯔꯔꯣꯗ ꯑꯉꯥꯡ ꯑꯣꯏꯔꯀꯥꯟꯗ ꯑꯗꯨꯝ ꯍꯥꯏꯔꯛꯑꯒꯦꯅꯦ
ꯍꯝ
ꯑꯥ ꯀꯩꯅꯣ ꯇꯧꯅꯗꯦ ꯍꯥꯏꯕ ꯑꯗꯨꯝ ꯄꯪꯁꯦꯠ ꯃꯁꯦ ꯑꯁꯋꯥꯏ ꯐꯥꯎ ꯆꯠꯄꯇꯤꯁꯥꯠ ꯑꯃꯥ ꯀꯩꯀꯥ ꯄꯪꯗꯧ ꯇꯧꯋꯦ ꯍꯧꯖꯤꯛꯀꯥꯟꯒꯤ ꯑꯉꯥꯡ ꯑꯅ ꯁꯦꯂꯛꯄꯅꯤ ꯌꯦꯡꯉꯨꯅꯦ ꯑ ꯊꯣꯡꯒꯥꯟꯕꯨꯛꯇꯪ ꯊꯣꯛꯄꯩꯕꯨ ꯀꯣꯏ ꯆꯠꯄ ꯃꯥꯜꯂ ꯊꯣꯛꯂꯛꯄꯅꯤ
ꯏꯕꯦꯝꯃ ꯀꯩꯅꯣꯅꯦ ꯀ꯭ꯂꯥꯁ ꯅꯥꯏꯟ ꯇꯦꯟ ꯀꯥꯕ ꯑꯉꯥꯡꯒꯁꯦ ꯃꯦꯆꯔ ꯊꯤꯅ ꯑꯃꯥꯟ ꯀꯠꯄꯅꯤ ꯃꯣꯏ ꯃꯣꯏꯒꯤ ꯃꯁꯛꯁꯤꯡ
ꯃꯥꯅꯦ ꯑꯗꯩꯗꯤ ꯍꯧꯖꯤꯛꯇꯤ ꯑꯉꯥꯡꯒꯥꯁꯦ ꯍꯌꯔ ꯁ꯭ꯇꯥꯏꯜ ꯍꯤꯌꯔ ꯁ꯭ꯇꯥꯏꯜꯀꯥꯁꯦꯀꯣ ꯑꯩꯈꯣꯏꯒꯤ ꯎꯝ ꯑꯗꯨꯝ ꯃꯦꯝ ꯃꯣꯏ ꯄꯥꯡꯊꯣꯛꯄ ꯍꯌꯔ ꯏꯁꯇꯥꯏꯜꯁꯦ ꯀꯣꯌꯥ ꯍꯌꯔ ꯏꯁꯇꯥꯏꯜꯝ ꯇꯧꯔ ꯊꯣꯛꯂꯛꯑꯅꯤ ꯃꯣꯏꯗꯤ
ꯎꯝ
ꯑꯗꯩꯗꯤ ꯑꯩꯈꯣꯏꯗꯗꯤ ꯑꯩꯈꯣꯏꯅꯒ ꯁꯝ ꯀꯦꯔꯥꯇꯤꯟ ꯅꯨꯡꯅꯥꯥ ꯇꯤꯟꯒ ꯇꯧꯔꯣꯏ ꯃꯌꯥꯝꯁꯤꯗꯤ ꯍꯥꯏ ꯋꯥꯅꯦ ꯇꯨꯌꯦꯞꯀ ꯂꯣꯏꯔꯒ ꯇꯧꯖꯔꯛꯄ ꯄꯣꯠꯅꯦꯕ ꯑꯃꯔꯣꯝꯗ ꯍꯥꯏꯔꯒ ꯈꯪꯉ ꯈꯣꯠꯂꯒ ꯍꯧꯖꯤꯛꯇꯤ ꯑꯩ ꯄꯣꯛꯊꯣꯔꯛꯄꯗꯒꯤ ꯑꯗꯨꯝ ꯀꯦꯌꯥꯇꯤꯟ ꯇꯧꯕ ꯃꯤꯁꯨ ꯌꯥꯎꯔꯤ ꯑꯩꯈꯣꯏꯅꯦ ꯑꯥꯏꯂꯥꯁꯀꯤ ꯇꯧꯕ ꯀꯥꯡꯕꯨꯗꯣ ꯄꯥ ꯑꯃꯐꯥꯎ ꯌꯥꯎꯗ꯭ꯔꯦ ꯑꯉꯥꯡꯍꯩꯗꯣ ꯑꯝꯇ ꯌꯥꯎꯗ꯭ꯔꯦ ꯑꯗꯨꯅꯦꯄꯥꯗꯣ ꯍꯥꯞꯄ ꯍꯥꯞꯄ ꯂꯥꯛꯅꯩꯕ
ꯑꯩꯈꯣꯏꯁꯨꯅꯦ ꯏꯕꯦꯝꯃ ꯑꯩꯁꯨꯅꯦ ꯁꯝ ꯊꯤꯡꯖꯩꯗꯣ ꯅꯣꯏꯒ ꯊꯦꯡꯅꯕ ꯑꯍꯥꯟꯕ ꯒ꯭ꯔꯦꯖꯨꯑꯦꯁꯟ ꯀꯥꯕꯗꯣ
ꯑꯩꯈꯣꯏ ꯑꯗꯨꯗ ꯄꯨꯟꯅ ꯄꯨꯟꯅ ꯀꯦꯃꯤꯟꯅꯩ ꯍꯥꯏꯁꯦ ꯑꯩꯈꯣꯏ ꯀꯦ ꯍꯥꯏꯁꯦ ꯑꯗꯨꯐꯥꯎꯗ ꯑꯩꯈꯣꯏꯁꯦ ꯃꯣꯏꯒꯤ ꯌꯨꯝꯗ ꯂꯩꯅꯕꯒꯤ ꯐꯤꯕꯝꯅꯦꯕ ꯑꯩꯈꯣꯏꯅ ꯀꯦ ꯍꯥꯏꯗꯨꯗꯤ
ꯎꯝ
ꯃꯣꯏꯅ ꯇꯧꯔꯤ ꯄꯣꯠꯇꯨꯗꯤ ꯀꯩꯁꯨ ꯌꯧꯕ ꯅꯠꯇꯦꯕ ꯑꯗꯩꯗꯤ ꯑꯉꯥꯡꯉꯩꯅ ꯍꯧꯖꯤꯛꯇꯤ ꯃꯌꯨꯝ ꯁꯝꯅꯨꯡꯒ ꯆꯞ ꯈꯣꯠꯄ ꯑꯃꯥꯏ ꯂꯩꯇ꯭ꯔꯦꯕ ꯈꯤꯇꯪ ꯁꯝꯁꯦ ꯍꯦꯛ ꯀꯩꯅꯣ ꯍꯦꯛ ꯁꯣꯏꯔꯛꯑꯒꯗꯅꯦ ꯑ-ꯀꯦꯔꯥꯇꯤꯟ ꯕꯣꯇꯣꯛꯁ ꯃꯣꯏꯅ ꯍꯦꯟꯅ ꯈꯪꯉꯤꯕ ꯃꯃꯤꯡ ꯃꯊꯥ ꯃꯌꯥꯝꯗꯣ
ꯈꯪꯉꯦ ꯑꯩꯈꯣꯏꯗꯦ ꯃꯣꯏꯅꯦꯅ ꯍꯦꯟꯅ ꯈꯪꯉꯦ
ꯁꯤ ꯇꯧꯕ ꯁꯤ ꯇꯧꯕ ꯑꯗꯩꯗꯤ ꯍꯧꯖꯤꯛꯅ ꯑꯉꯥꯡꯉꯩ ꯈꯨꯖꯤꯟ ꯍꯥꯠꯇꯕ ꯑꯝꯇ ꯂꯩꯇꯦ ꯀꯩꯅꯥꯗꯩ ꯍꯦꯟꯗꯣꯛꯇꯅ ꯃꯣꯏ ꯂꯣꯏ ꯍꯥꯞꯄꯦ
ꯄꯩꯁꯥꯒꯤ ꯊꯕꯛ ꯑꯣꯏꯔꯝꯂꯦ
ꯄꯩꯁꯥꯏ ꯊꯕꯛ ꯉꯥꯛꯇ ꯑꯣꯏ ꯂꯩꯂꯝꯃꯦ
ꯄꯩꯁꯥ ꯌꯥꯎꯗꯅ
ꯀꯩꯁꯨ ꯀꯥꯟꯅꯗꯦ
ꯀꯟꯅꯗꯦ ꯑꯂꯝ ꯋꯥꯔꯜ ꯀꯞꯁꯤꯗ ꯂꯣꯏꯁꯤꯟꯈ꯭ꯔꯥꯗꯤ ꯋꯥ ꯃꯥ ꯁꯥꯡꯉꯅꯤ ꯋꯥꯈꯜ ꯀꯞ ꯉꯛꯇ
ꯑꯩ-ꯑꯩ ꯐꯦꯁꯕꯨꯛꯀ ꯆꯪꯗ꯭ꯔꯝ
ꯋꯥꯔꯜ ꯀꯞꯁꯤ ꯉꯛꯇ ꯏꯃꯥꯏ ꯄꯦꯝ
ꯏꯟꯁꯇꯥꯗ ꯈꯔ ꯔꯤꯜꯁ ꯀꯨꯝꯕ ꯈꯔ ꯍꯥꯏ ꯍꯥꯏꯐꯦꯠ ꯌꯦꯡꯉ ꯑꯗꯨ ꯔꯨꯜꯇꯨꯁꯨꯅꯦ ꯍꯨꯟꯅ ꯍꯨꯟꯅ ꯉꯥꯡꯅꯕꯒꯤꯅꯦ ꯑꯗꯨꯝ ꯊꯣꯛꯂꯛꯍꯧꯋꯏ ꯏꯟꯁꯇꯥꯁꯤꯐꯧꯗ ꯂꯦꯝꯅ ꯊꯥꯅꯕ ꯅꯠꯇꯦ ꯑꯩꯗꯤ ꯍꯧꯖꯤꯛ ꯏꯟꯁꯇꯥꯗ ꯊꯣꯛꯂꯛꯏꯁꯤꯅ ꯀꯩꯅꯣꯒꯤ ꯉꯥꯗ ꯉꯥꯁꯤ ꯌꯥꯒꯤꯗꯨ ꯑꯥꯗ
ꯑ ꯑꯥ ꯑꯗꯨꯒ ꯉꯁꯤ ꯃꯦꯠ ꯉꯁꯤ ꯃꯦꯠ ꯁꯥꯟꯅꯈꯤꯕꯒꯤ ꯄꯣꯔꯇꯨꯒꯜꯒꯤꯒ
ꯑꯗꯨꯅꯦ ꯑꯗꯨꯁꯨ ꯄꯉꯥꯡꯗ ꯉꯥꯡꯁꯤꯜꯂꯤ ꯑꯗꯨꯏ ꯑꯩꯅ ꯍꯥꯏꯗꯤ ꯃꯌꯥꯝ ꯂꯩꯔꯤ ꯍꯥꯏꯕꯗ ꯅꯦꯃꯥꯔ ꯅꯨꯡꯃꯥꯔ ꯃꯌꯥꯝ ꯐꯥꯎꯕ ꯃꯌꯥꯝ ꯂꯩꯔꯤ ꯍꯥꯏꯕꯗꯦ ꯀꯤꯔꯣꯅꯥꯅ ꯂꯣꯏꯕ ꯅꯠꯇꯦꯕ
ꯕꯥꯕꯤꯅꯥ ꯍꯥꯏꯗꯤꯅꯦꯃ ꯑꯩꯗꯤꯅꯦ ꯃꯥ ꯍꯦꯛ ꯈꯥꯏꯔꯛꯄ ꯕꯥꯥꯕꯤꯅ ꯍꯥꯏꯗꯅꯤ ꯁꯤꯅꯦꯃ ꯑꯩꯒꯤꯦ ꯁꯨꯃꯥꯏꯅ ꯌꯦꯡꯕꯗꯣ
ꯑꯦꯁ ꯑꯗꯨ ꯍꯥꯏꯔ ꯑꯩꯈꯣꯏ ꯁꯤꯗꯁꯨ ꯅꯦꯟꯃꯥꯔ ꯍꯥꯏꯕ ꯃꯦꯟꯃꯥꯔ ꯍꯥꯏꯗꯣ
ꯑꯩꯈꯣꯏ ꯌꯨꯝꯗ ꯅꯩꯗꯤ ꯅꯅꯥꯩꯔꯛꯄꯅꯦꯍꯦ ꯌꯦꯡꯗꯣꯏꯅꯤ ꯌꯦꯡꯗꯣꯏꯅꯤ ꯍꯥꯏꯔꯒ ꯅ ꯆ ꯀꯥꯁꯦꯟ ꯂꯥꯛꯒ ꯇꯨꯝ ꯇꯨꯝ ꯂꯩꯅ
ꯅꯣꯡꯃꯨ ꯅꯨꯡꯁꯤꯅꯦ ꯑꯍꯣꯡꯕ ꯅꯥꯏꯅꯔꯕꯝꯃꯤꯅ ꯍꯧꯖꯤꯛꯇꯤ ꯌꯦꯡꯉꯣ ꯑꯩꯈꯣꯏꯅ ꯄꯩꯁꯥ ꯇꯥꯝꯃꯦ ꯂꯝꯕꯤꯗ ꯃꯣꯏꯅ ꯍꯧꯖꯤꯛ ꯃꯣꯏꯅ ꯑꯃꯨꯛ ꯌꯨꯝ ꯄꯥꯜꯂꯛꯄꯗ ꯄꯩꯁꯥ ꯀꯃꯥꯏꯅ ꯆꯪꯉꯤ ꯄꯩꯁꯥ ꯀꯔꯤ ꯁꯦꯞꯇ ꯑꯃꯨꯛ ꯂꯩꯔꯛꯀꯗꯣꯏꯅꯣ ꯃꯣꯏꯁꯨ
ꯌꯥꯔꯦ ꯊꯃꯗ ꯑꯩ ꯑꯦꯛꯖꯥꯝꯝꯃ ꯌꯥꯠ ꯇꯧꯕ꯭ꯔꯣ ꯇꯣ